ꯍꯥꯎ ꯇꯥꯔꯦ-ꯇꯥꯔꯦ꯫
ꯎꯝ꯫
ꯇꯥꯔꯕ ꯅꯠꯇ꯭ꯔꯣ ꯐꯖꯅ
ꯇꯥꯔꯦ
ꯑꯣꯀꯦ ꯑꯣꯀꯦ ꯍꯧꯖꯤꯛꯄꯨ ꯀꯩꯗꯧꯔꯝꯃꯤꯅꯣ
ꯆꯥꯛꯆꯥ ꯂꯣꯏꯕꯒꯤ ꯂꯩꯔꯝꯃꯤꯅꯤ
ꯑꯣ ꯑꯣ ꯀꯩꯀꯩ ꯇꯧꯔ ꯆꯥꯔꯕ ꯅꯪꯗꯤ
ꯁꯤꯗꯤ ꯉꯥ ꯄꯤꯔꯦ ꯉꯥ ꯑꯣꯏꯖꯥꯔ
ꯑꯣ
ꯅꯪꯗꯤ ꯀꯩ ꯃꯊꯦꯜ ꯆꯥꯔꯕ
ꯑꯣ ꯑꯩꯗꯨ ꯈꯔ ꯌꯦꯟ ꯈꯔ ꯂꯧꯔꯒꯥ ꯎꯝ ꯊꯣꯡꯑ ꯆꯥꯔꯦ꯫
ꯍꯣ ꯍꯣꯏ ꯍꯥꯎꯔꯦ꯫
ꯑꯥ ꯑꯗꯨꯝ ꯍꯥꯎꯔꯦ꯫ ꯉꯍꯥꯟꯈꯩꯒ ꯍꯥꯏꯔꯨꯔꯗꯤ ꯃꯍꯥꯎꯗꯣ ꯈꯇꯪ ꯋꯥꯠꯂꯁꯨ ꯑꯗꯨꯝ ꯆꯥꯕ ꯌꯥꯈ꯭ꯔꯦ ꯑꯗꯨꯝ ꯆꯥꯈ꯭ꯔꯦ꯫
ꯎꯝ ꯌꯦꯟꯕꯨ ꯑꫭꯏꯔꯗꯤ ꯅꯠꯇ꯭ꯔꯥ꯫
ꯌꯦꯟꯕꯨ ꯑꫭꯏꯔꯗꯤ꯫
ꯑꯗꯨ ꯍꯥꯎꯔꯦꯕ꯫
ꯑꯗꯨꯝ ꯍꯎꯔꯦ ꯌꯦꯟꯕꯨ ꯑꯣꯢꯔꯗꯤ ꯍꯥꯎꯔꯗꯧꯅꯦ
ꯑꯗꯣ ꯑꯩꯈꯣꯏꯒꯤ ꯀꯔꯤ ꯍꯥꯏꯈ꯭ꯔꯦ ꯍꯧꯖꯤꯛꯀꯥꯟ ꯇꯧꯅꯔꯤꯕ ꯕꯤꯖꯤꯅꯦꯁꯁꯤꯕꯨ ꯑꯩꯈꯣꯏꯒꯤ ꯐꯤꯒ ꯂꯧꯔꯤꯕ ꯈꯣꯠꯂꯤꯕ ꯍꯥꯏꯗꯤ ꯈꯔ ꯍꯥꯏꯗꯤ ꯁꯦꯀꯦꯟ ꯍꯦꯟꯒꯤ ꯋꯥ ꯉꯥꯛꯇ꯭ꯔꯁꯨ ꯅꯠꯇ꯭ꯔꯅ ꯑꯩꯈꯣꯏꯒꯤ ꯂꯩꯗꯅ ꯑꯔꯤꯕ ꯑꯣꯜꯁꯇꯣꯛꯀꯤ ꯑꯗꯨ ꯗꯥ ꯂꯧꯊꯔꯒ ꯍꯥꯏꯗꯤ ꯑꯍꯟꯗꯧ ꯇꯔꯨꯕ ꯍꯥꯏꯕꯗꯤ ꯈꯔꯪꯒ ꯑꯣꯁꯁꯦ ꯈꯤꯇꯪ ꯃꯟꯁꯤꯜꯂꯛꯄ ꯈꯣꯠꯄꯕꯨꯗꯤ ꯇꯧꯔꯗꯧꯕꯅꯦꯕ ꯑꯗꯨꯑꯣꯏꯁꯨ ꯑꯩꯈꯣꯏꯒꯤ ꯑꯥ ꯁꯦꯀꯦꯟ ꯍꯦꯟ ꯄꯨꯔꯥ ꯀꯩꯅꯣ ꯑꯣꯏ ꯑꯗ ꯃꯤꯅ ꯁꯦꯠꯂꯛꯑꯒ ꯑꯗꯨ ꯑꯣꯏꯔꯦ ꯑꯗꯥ ꯑꯣꯏꯔꯦ ꯍꯥꯏꯕꯗꯒꯤꯗꯤ ꯈꯇꯪꯈꯛ ꯑꯗꯨ ꯑꯣꯏꯗꯦꯗꯅꯀꯣ ꯐꯖ ꯐꯖꯕ ꯌꯥꯝ ꯃꯆꯨ ꯁꯦꯡꯕ ꯀꯔꯤꯒꯨꯝ ꯇꯧꯕ ꯌꯥꯝꯌꯥꯝ ꯂꯩꯗꯅ ꯁꯤꯒꯨꯝꯕꯒꯁꯦ ꯂꯧꯔ ꯂꯧꯔꯒ ꯇꯧꯏ ꯁꯤꯕꯨ ꯀꯗꯥꯏꯗꯒꯤ ꯂꯧꯔꯤꯕ ꯁꯥꯥꯅꯣ ꯈꯪꯕ꯭ꯔꯣ ꯅꯪꯕꯣ
ꯈꯪꯗꯤꯌꯦ ꯃꯣꯏꯁꯦ ꯍꯥꯢꯗꯤ ꯀ꯭ꯋꯥꯏꯗꯒꯤ ꯂꯩꯣꯏꯅꯣ ꯕꯖꯥꯔꯒꯨꯝꯕꯗꯒꯤ
ꯂꯣꯏꯔꯦ ꯅꯠꯇ꯭ꯔ ꯕꯖꯥꯔꯒꯨꯝꯕꯗꯩꯗꯤ ꯃꯥꯟꯗꯦ ꯑꯁꯣꯝ ꯂꯣꯝꯗꯒꯤꯀꯣ ꯀꯟꯇꯦꯛꯀꯨꯝꯕ ꯂꯩꯔꯒ ꯂꯧ ꯊꯣꯛꯄ ꯃꯥꯜꯂꯦ ꯑꯗꯨꯃꯥꯏꯅ ꯇꯧꯕꯁꯦ
ꯎꯝ ꯑꯗꯨ ꯑꯣꯏꯔꯝꯕꯁꯨ ꯌꯥꯏ ꯍꯥꯏꯗꯤ ꯃꯤ ꯑꯃꯗ ꯁꯨꯃꯥꯏꯅ ꯂꯩꯔꯒ ꯃꯣꯏꯅ ꯂꯧꯔꯝꯕꯁꯨ ꯌꯥꯏ ꯃꯌꯥꯝ ꯁꯥꯟꯕ ꯍꯥꯏꯇꯥꯔꯦ ꯑꯩꯈꯣꯏꯒꯤꯀꯣ ꯍꯥꯏꯗꯤ ꯑꯩꯈꯣꯏꯒꯤ ꯍꯣꯜꯁꯦꯜꯒꯨꯝꯕ ꯀꯩꯅꯣꯒꯨꯝꯕ ꯇꯧꯅꯗ꯭ꯔꯣ ꯁ꯭ꯋꯥꯏꯗ ꯑꯂꯨꯒꯨꯝꯕꯗ ꯑꯣꯏꯔꯁꯨ ꯅꯠꯇ꯭ꯔꯥ ꯍꯥꯏꯗꯤ ꯖꯒꯥ ꯖꯒꯥ
ꯍꯣꯜꯁꯦꯜꯒꯨꯝꯕꯗꯩꯗꯤ ꯑꯃꯨꯛꯁꯨ ꯃꯥꯟꯗꯦ ꯈꯪꯗꯦ
ꯍꯣꯏ ꯑꯗꯨꯕꯨꯗꯤ ꯑꯗꯨꯁꯨ ꯖꯒꯥꯁꯤ ꯂꯩꯔꯦꯗꯅ ꯖꯒꯥꯁꯦ ꯃꯐꯝ ꯑꯗꯩꯗꯤ ꯃꯣꯏꯅ ꯂꯧꯕꯩ ꯑꯣꯏꯔꯁꯨ ꯖꯒꯥꯗ ꯈꯣꯝꯕ ꯑꯣꯏꯔꯁꯨ ꯑꯗꯨ ꯑꯃ ꯇꯧꯔꯒ ꯃꯣꯏ ꯁꯤꯗꯩ ꯑꯃꯨꯛ ꯄꯩꯁꯥꯁꯦ ꯁꯥꯗꯣꯛꯑꯒ ꯑꯗꯨꯃꯥꯏꯅ ꯌꯣꯜꯂꯤꯕ꯭ꯔꯥ ꯑꯗꯨꯅꯦꯕ ꯑꯩꯅ ꯈꯪꯅꯤꯡꯉꯤꯁꯦ ꯍꯥꯏꯗꯤ ꯍꯧꯖꯤꯛꯀꯥꯟꯁꯦ ꯖꯒꯥꯁꯦ ꯍꯥꯏꯗꯕ ꯂꯣꯝ ꯅꯠꯇꯕꯤ ꯁꯥꯋꯥꯏ ꯖꯒꯥꯁꯦ ꯌꯥꯝ ꯇꯧꯋꯦꯕ ꯍꯥꯏꯗꯤ ꯑꯦ ꯆꯥꯎꯈꯠꯄ ꯌꯥꯕꯒꯤ ꯃꯑꯣꯡꯁꯦ ꯄꯩꯁꯥꯁꯦ ꯌꯥꯝꯃꯁꯨ ꯌꯥꯝꯗ꯭ꯔꯁꯨ ꯑꯥ ꯀꯣ ꯂꯥꯛ ꯇꯔꯥꯐꯧꯗ ꯁꯨꯃꯥꯏꯅ ꯍꯥꯏꯗꯤ ꯊꯥꯗꯔꯒꯦ ꯍꯥꯏꯅ ꯄꯨꯔꯥ ꯑꯃꯨꯛ ꯊꯥꯗꯗ꯭ꯔꯁꯨ ꯂꯥꯛ ꯇꯔꯥ ꯑꯃ ꯂꯩꯔꯒ ꯑꯗꯨꯗꯒꯤ ꯊꯥꯗꯔꯒ ꯇꯪꯈꯥꯏ ꯑꯃ ꯊꯥꯗꯔꯒ ꯁꯤꯃ ꯇꯧꯈꯤꯒꯦ ꯑꯗꯨꯃꯥꯏꯅ ꯁꯤ ꯂꯩꯕ ꯑꯗꯨꯗꯒꯤ ꯑꯦ ꯑꯩꯈꯣꯏꯒꯤ ꯂꯥꯛ ꯑꯃꯐꯥꯎꯗ ꯁꯤꯃ ꯂꯩꯔꯒ ꯁꯤ ꯇꯧꯕ ꯍꯥꯏꯗꯤ ꯍꯧꯖꯤꯛ ꯍꯧꯖꯤꯛ ꯀꯥꯟꯁꯦ ꯕꯤꯖꯤꯅꯦꯁꯁꯦ ꯁꯥꯕꯒꯤ ꯃꯥꯒꯤ ꯀꯥ ꯑꯃ ꯁꯥꯗ ꯌꯥꯔꯣꯏꯅ ꯑꯗꯨꯒꯨꯝꯕ ꯁꯥꯕꯅꯦ ꯄꯣꯠꯇꯣ ꯂꯩꯕꯅꯦ ꯑꯗꯨꯃꯥꯏꯅ ꯊꯥꯗꯕ ꯐꯖꯅ ꯇꯧꯅꯩꯑꯌꯦꯕ ꯍꯧꯖꯤꯛꯀꯥꯟꯁꯦꯀꯣ
ꯎꯝ ꯇꯧꯋꯦ ꯇꯧꯋꯦ
ꯑꯥ ꯑꯗꯨꯗꯨꯒꯤ ꯍꯥꯏꯇꯥꯔꯦ ꯑꯩꯈꯣꯏꯒꯤ ꯍꯧꯖꯤꯛꯀꯥꯟꯗ ꯗ꯭ꯔꯦꯁꯇ ꯈꯔ ꯀꯩꯅꯣ ꯇꯧꯋꯦ ꯍꯥꯏꯔꯁꯨ ꯂꯧꯐꯝꯒꯥꯁꯦ ꯂꯩꯗꯅ ꯀꯟꯇꯦꯛꯁꯦ ꯐꯖꯅ ꯀꯩꯅꯣ ꯇꯧꯕ ꯑꯗꯨꯗꯒꯤ ꯖꯒꯥꯁꯦ ꯃꯣꯏ ꯊꯣꯛꯂꯛꯏꯕꯅꯤꯅ ꯈꯪꯕ ꯑꯃꯁꯨ ꯗꯔꯀꯥꯔ ꯑꯣꯏꯔꯦ ꯑꯗꯨ ꯍꯥꯏꯗꯤ ꯂꯩꯗꯅꯀꯣ ꯑꯗꯨꯃꯥꯏꯅ ꯑꯣꯏꯔꯦꯕ ꯇꯧꯔꯤꯁꯦ ꯑꯗꯨꯅꯤꯗ ꯌꯥꯝꯅ ꯑꯩꯈꯣꯏꯁꯨ ꯂꯩꯗꯅ ꯈꯤꯇꯪꯈꯛ ꯇꯧꯅꯤꯡꯕ ꯈꯣꯠꯄꯗꯤ ꯐꯥꯎꯋꯤꯗꯅꯀꯣ ꯑꯗꯨꯒꯤꯅꯤꯗ
ꯍꯣꯏ ꯑꯗꯨ ꯈꯪꯗꯦ ꯃꯐꯝꯁꯦ
ꯒ꯭ꯌꯥꯟ ꯇꯗꯦ
ꯌꯣꯟꯅꯕꯗꯤ ꯃꯌꯥꯝ ꯌꯣꯜꯂꯦꯀꯣ ꯍꯥꯏꯗꯤ ꯑꯗꯨꯃꯥꯏꯅ ꯂꯧꯊꯣꯛꯑꯒ ꯈꯣꯠꯇꯣꯛꯑꯒ ꯑꯍꯣꯡꯕꯁꯦ ꯍꯧꯖꯤꯛꯀꯥꯟꯗꯤ ꯄꯣꯠꯁꯦ ꯍꯣꯏ ꯀꯩꯅꯣꯁꯦ ꯀꯩ ꯍꯥꯏꯇꯥꯔꯦ ꯌꯥꯝ ꯍꯦꯟꯅ ꯇꯥꯡꯗꯕꯤ ꯈꯔ ꯑꯗꯨꯝ ꯑꯐꯣꯔꯗꯦꯕꯜꯁꯨ ꯑꯣꯏꯕ ꯑꯗꯨꯒ ꯈꯤꯇꯪ ꯏꯁꯇꯥꯏꯂꯤꯁ ꯑꯣꯏꯕ ꯈꯣꯠꯄꯁꯨ ꯑꯗꯨꯝ ꯇꯧꯅꯔꯦꯗꯅꯀꯣ ꯃꯤꯁꯤꯡꯁꯦ
ꯎꯝ
ꯎꯝ ꯀꯣꯂꯦꯖ ꯀꯥꯕ ꯈꯣꯠꯄ ꯍꯥꯏꯁꯤꯗꯤ ꯀꯩꯁꯨ ꯄꯩꯁꯥꯗꯣ ꯂꯩꯅꯕ ꯈꯣꯠꯄꯗꯤ ꯅꯠꯇꯕꯅꯤꯅ ꯕꯖꯦꯠꯀꯤ ꯃꯇꯨꯡ ꯏꯟꯅꯀꯣ ꯎꯝ ꯀꯩ ꯍꯥꯏꯇꯥꯔꯦ ꯑꯍꯣꯡꯕ ꯈꯣꯠꯄ ꯇꯧꯏꯤ ꯍꯧꯖꯤꯛꯀꯥꯟꯁꯦ ꯑꯩꯅ ꯑꯗꯨꯝ ꯎꯕꯗꯁꯨ ꯄꯣꯠ ꯆꯩꯩꯁꯦ ꯍꯣꯡꯅ ꯑꯥꯗ ꯊꯥꯗꯣꯛꯄ ꯑꯗꯨ ꯃꯣꯏꯅ ꯊꯥꯗꯣꯛꯄ ꯍꯥꯏꯗꯨꯁꯨ ꯃꯣꯏꯒꯤ ꯁꯦꯟꯗꯣꯡ ꯑꯗꯨꯝ ꯈꯔꯗꯤ ꯌꯥꯎꯔꯝꯗꯣꯏꯅꯤꯀꯣ ꯌꯦꯉꯣ ꯌꯥꯝꯕ ꯌꯥꯝꯗꯕ
ꯃꯌꯥꯝ ꯍꯥꯏꯗꯤ ꯑꯩꯈꯣꯏꯕꯧ ꯋꯥꯗꯨ ꯑꯗꯥ ꯃꯌꯥꯝ ꯀꯩꯅꯣ ꯇꯧꯅꯗ꯭ꯔꯥ ꯍꯥꯏꯗꯤ ꯂꯩꯕ ꯐꯔꯛ ꯇꯥꯕ ꯍꯥꯏꯗꯤ ꯄꯩꯁꯥ ꯂꯩꯕ ꯑꯣꯏꯔꯣ ꯂꯩꯇꯕ ꯑꯣꯏꯔꯣ ꯃꯌꯥꯝ ꯇꯧꯅꯗ꯭ꯔꯥ
ꯎꯝ
ꯑꯁꯤꯒꯨꯝꯕꯁꯦ ꯄꯩꯁꯥꯁꯤ ꯂꯩꯇꯕ ꯃꯤꯗꯗꯤ ꯂꯩꯔꯣꯏꯗꯣꯏꯅꯤ ꯂꯩꯕ ꯈꯇꯪꯈꯛ ꯂꯩꯕꯗ ꯍꯥꯏ ꯇꯔꯦ ꯑꯗꯨꯃꯥꯏꯅ ꯌꯥꯥꯕꯒꯤ ꯃꯑꯣꯡ ꯄꯩꯁꯥꯁꯦ ꯃꯣꯏꯗꯁꯨ ꯈꯤꯇꯪ ꯀꯩꯅꯣ ꯇꯧꯕ ꯈꯣꯡꯒ꯭ꯔꯥꯎ ꯈꯔ ꯀꯩꯅꯣ ꯊꯤꯔꯛꯄ ꯑꯗꯨꯃꯥꯏꯅ ꯊꯤꯅꯩꯌꯦꯕ ꯍꯧꯖꯤꯛꯀꯥꯟꯁꯦ ꯁꯤꯃꯛ ꯑꯣꯐꯔ ꯊꯥꯗꯣꯛꯄ ꯑꯗꯨ ꯇꯧꯕ ꯑꯩ ꯃꯌꯥꯝ ꯇꯧꯅꯩꯗꯅ ꯑꯗꯨꯒꯨꯝꯕꯅ ꯀꯩꯅꯣꯗꯣ ꯁꯨꯁꯤ ꯆꯥꯝꯃꯅꯤ ꯆꯅꯤꯅꯤ ꯑꯗꯨꯃꯥꯏꯅ ꯇꯧꯔꯒ ꯍꯥꯏꯗꯤ ꯂꯧꯅꯩꯑꯌꯦꯕ ꯌꯥꯝ ꯐꯖ ꯐꯖꯕ ꯌꯥꯝ ꯌꯥꯎꯋꯤꯗꯅ ꯍꯧꯖꯤꯛꯀꯥꯟꯁꯦ ꯄꯥꯝꯃꯨꯅꯗꯦꯕ ꯑꯗꯨꯒꯨꯝꯕꯗ ꯑꯐꯕꯗ ꯈꯟꯈ꯭ꯔ ꯂꯣꯏꯔꯦ ꯀꯣ ꯇꯧꯔꯤꯁꯦ ꯃꯌꯥꯝꯖꯦ
ꯑꯁꯨꯃꯥꯏꯅ ꯇꯧꯔꯛꯏꯁꯦ ꯌꯥꯝ ꯐꯩꯗ ꯍꯥꯏꯗꯤ ꯃꯁꯥꯅ ꯃꯁꯥꯒꯤ ꯊꯕꯛ ꯄꯤꯖꯕ ꯃꯁꯥꯅ ꯃꯁꯥꯒꯤ ꯄꯩꯁꯥ ꯇꯥꯟꯖꯁꯦ ꯃꯤ ꯃꯈꯥꯗ ꯇꯧꯗꯧ ꯃꯍꯨꯠꯀꯣ ꯈꯔ ꯃꯥꯟꯅꯔꯒ ꯄꯨꯊꯣꯛꯅꯔꯒ ꯈꯣꯠꯂꯒ ꯑꯗꯨꯝ ꯑꯁꯤꯒꯤ ꯀꯣꯛꯁꯤꯅꯗꯤ ꯐꯩ
ꯒꯣꯔꯃꯦꯟ ꯖꯣꯕ ꯑꯃ ꯇꯥꯟꯅꯕ ꯍꯥꯏꯕꯁꯤ ꯑꯁ ꯍꯧꯖꯤꯛ ꯃꯇꯝꯗꯗꯤ
ꯒꯣꯕꯔꯃꯦꯟ ꯖꯣꯕ ꯇꯧꯕ ꯍꯥꯏꯔꯒ ꯑꯗꯨꯗ ꯍꯧꯖꯤꯛ ꯃꯅꯤꯄꯨꯔ ꯇꯧꯕꯁꯤ ꯃꯁꯥꯒꯤ ꯃꯦꯔꯤꯠꯃꯛꯅ ꯍꯥꯏꯗꯤ ꯇꯧꯕꯁꯦ ꯍꯥꯏꯗꯤ ꯈꯔ ꯊꯕꯛ ꯆꯥꯎꯈꯤꯕꯗ ꯇꯧꯕ ꯋꯥꯅꯤ ꯅꯠꯇ꯭ꯔꯥ
ꯍꯣꯏ ꯍꯥꯏꯗꯤ ꯈꯔ ꯑꯗꯨꯝ ꯄꯤꯗ꯭ꯔꯗꯤ ꯌꯥꯗꯕꯅꯤꯅ
ꯎꯝ ꯈꯜꯂꯛꯅꯕ ꯇꯧꯕꯗ ꯄꯩꯁꯥꯁꯦ ꯃꯌꯥꯝ ꯄꯤꯅꯩꯌꯦꯕ ꯑꯗꯨꯗꯨꯅ ꯍꯥꯏꯗꯤ ꯍꯧꯖꯤꯛꯀꯥꯟꯁꯦ ꯀꯣ ꯍꯥꯏꯗꯤ ꯇꯧꯗꯕꯁꯨ ꯌꯥꯗ ꯍꯥꯏꯗꯤ ꯊꯥꯔꯨꯏ ꯍꯥꯏꯕꯁꯨ ꯊꯣꯛ ꯄꯩꯁꯥꯁꯨ ꯄꯤꯍꯧꯔꯗꯤ ꯑꯣꯏꯔꯔꯣꯏ ꯍꯥꯏꯕꯒꯤ ꯇꯧꯕꯗ ꯇꯧꯕ ꯇꯧꯍꯧꯔꯗꯤ ꯄꯩꯁꯥ ꯑꯗꯨꯝ ꯂꯥꯛꯆꯔꯗꯕ ꯄꯣꯠꯅꯤꯅ ꯑꯗꯨꯏꯁꯨ ꯀꯥꯏꯔꯤꯕ ꯃꯌꯥꯝꯗꯣ ꯑꯗꯨꯗ ꯑꯗꯨꯝ ꯐꯔꯛꯇꯣ ꯑꯗꯨꯅꯤꯅ ꯇꯧꯅꯏꯁꯦ ꯈꯪꯗ꯭ꯔꯦꯅꯦ ꯇꯧꯔꯤꯁꯦ ꯍꯧꯖꯤꯛꯀꯥꯟꯁꯦ ꯑꯩꯈꯣꯏꯁꯨ ꯉꯥꯏ ꯑꯗꯨꯗꯨꯅ ꯃꯁꯥꯒꯤ ꯄꯩꯁꯥ ꯊꯣꯛꯄ ꯈꯣꯠꯄ ꯑꯃ ꯑꯃ ꯇꯧꯕꯗ ꯄꯩꯁꯥꯗꯣ ꯑꯃꯗ ꯊꯥꯔꯑ ꯑꯗꯨ ꯃꯁꯥꯒꯤꯁꯨ ꯃꯌꯥꯝ ꯃꯤ ꯑꯃꯒꯤ ꯃꯈꯥꯗ ꯇꯧꯗꯅꯕ ꯑꯩꯅ ꯄꯩꯁꯥꯗꯣ ꯑꯗꯣꯝ ꯅꯥꯀꯟꯗ ꯑꯣꯏꯅ ꯊꯥꯗꯩꯌꯦꯕ ꯑꯩꯈꯣꯏꯒꯤ ꯑꯃꯗꯨꯗ ꯂꯥꯈ ꯀꯨꯟꯊ꯭ꯔꯥ ꯄꯤꯔꯒ ꯊꯕ ꯇꯣꯝ ꯇꯧꯔꯒ ꯄꯩꯁꯥ ꯍꯌꯦꯡꯋꯥꯏ ꯀꯩꯅꯣ ꯇꯧꯕꯗ ꯍꯟꯖꯤꯟꯕ ꯑꯗꯨꯒꯤ ꯆꯞ ꯃꯥꯟꯅꯅ ꯍꯟꯖꯤꯟꯕꯒꯤ ꯇꯥꯏꯞꯇ ꯇꯧꯕꯗꯨ ꯑꯗꯨꯗꯤ ꯑꯗꯨꯗꯨꯅ ꯑꯗꯨꯝ ꯃꯌꯥꯝꯁꯦ ꯍꯥꯏꯗꯤ ꯃꯁꯥꯒꯤ ꯑꯗꯨꯒꯤꯗꯨꯗ ꯁꯥꯕꯅꯦ ꯀꯔꯤꯅꯦ ꯌꯣꯠ ꯇꯕꯨ ꯌꯣꯜꯂꯁꯨ ꯁꯤꯃ ꯁꯨꯃꯥꯏꯅ ꯇꯧꯔꯒꯦ ꯏꯃꯥ ꯕꯤꯖꯤꯅꯦꯁ ꯑꯩ ꯁꯤꯃ ꯇꯧꯔꯒꯦ ꯍꯥꯏꯔꯒ ꯀꯣ ꯑꯗꯣꯝ ꯅꯥꯀꯟꯗ ꯇꯧꯅꯩꯌꯦꯕ ꯍꯧꯖꯤꯛꯀꯥꯟꯁꯦ ꯑꯗꯨꯅꯤꯗ
ꯐꯩ ꯁꯤꯦꯁꯨ ꯁꯦꯟꯊꯣꯛ ꯂꯝꯕꯤ ꯑꯃꯃꯝꯗꯤ ꯂꯩꯅꯕ
ꯎꯝ
ꯅꯠꯇ꯭ꯔꯗꯤ ꯑꯗꯨꯝ ꯃꯤ ꯃꯈꯥꯗ ꯁꯨꯔꯒ ꯈꯣꯠꯂꯒ ꯑꯗꯨꯝ ꯄꯩꯁꯥꯒꯤ ꯑꯗꯨꯒꯤ ꯉꯥꯏꯅꯔ ꯂꯩ
ꯎꯝ
ꯀꯌꯥ ꯐꯠꯇ꯭ꯔꯦ
ꯍꯧꯖꯤꯛ ꯀꯥꯟꯖꯦ ꯑꯗꯨꯅꯦ ꯍꯥꯏꯗꯤ ꯀꯣ ꯃꯁꯥꯒꯤ ꯍꯥꯏꯗꯤ ꯄꯩꯁꯥ ꯁꯦꯟꯊꯣꯛ ꯂꯝꯕꯤ ꯊꯤꯕꯗ ꯃꯤꯁꯤꯡꯁꯦ ꯌꯣꯟꯅꯔꯤꯕ ꯃꯌꯥꯝꯁꯦ ꯇꯧꯔꯤꯕ ꯃꯌꯥꯝꯁꯦ ꯍꯥꯏꯗꯤ ꯍꯣꯏ ꯁꯇ꯭ꯔꯒꯜꯕꯨꯗꯤ ꯈꯔ ꯇꯧꯗꯕꯗꯤ ꯌꯥꯄꯣꯠꯇꯦꯗ ꯑꯗꯨꯕꯨ
ꯎꯝ
ꯃꯌꯥꯝ ꯇꯧꯅꯔꯤꯁꯦ ꯐꯖꯅꯗꯤ ꯊꯥꯗꯔꯦ ꯍꯥꯏꯗꯤ ꯍꯥꯏꯗꯤ ꯃꯤ ꯃꯈꯥꯗ ꯇꯧꯗꯨ ꯁꯔꯨꯛ ꯏꯁꯥꯒꯤꯁꯨ ꯀꯥꯟꯅꯧꯕ ꯄꯩꯁꯥ ꯁꯦꯝꯃ ꯊꯣꯛꯆꯕ ꯄꯨꯟꯁꯤ ꯑꯃ ꯍꯤꯡꯅꯕ ꯍꯣꯠꯅꯕꯗ ꯁꯠ ꯂꯥꯎꯅ ꯈꯪꯗꯕꯤꯗ ꯇꯧꯕꯁꯨ ꯌꯥꯗꯦꯕ ꯑꯗꯨ ꯃꯁꯥꯗ ꯈꯔꯁꯨ ꯑꯥ ꯈꯪꯕꯒꯤ ꯅꯣꯂꯦꯖ ꯑꯃꯁꯝꯨ ꯂꯩꯖꯔꯦ ꯑꯗꯨꯗꯒꯤ ꯇꯧꯕ ꯃꯇꯝꯗꯥ ꯍꯥꯏꯕꯒꯤ ꯖꯒꯥ ꯑꯃꯁꯨ ꯄꯨꯔꯦ ꯀꯣ ꯎꯝ ꯑꯗꯨꯅꯦ ꯐꯖꯟ ꯇꯧꯅꯩꯁꯦ ꯃꯤꯅꯥꯀꯣ ꯌꯥꯝ ꯐꯖꯅ ꯇꯧꯋꯤ ꯍꯧꯖꯤꯛꯀꯥꯟꯁꯦ ꯑꯩꯈꯣꯏꯅ ꯑꯁꯣꯝ ꯅꯥꯀꯟꯗ ꯊꯕꯛ ꯉꯥꯏ ꯂꯩꯕ ꯋꯥꯅꯤ ꯃꯤ ꯇꯧꯅꯔꯤꯁꯦ ꯑꯗꯨꯅꯤꯗ ꯇꯧꯕ ꯌꯥꯕ ꯈꯔ ꯊꯤꯔꯛꯄꯗꯀꯣ ꯑꯁꯤꯒꯨꯝꯕꯁꯤ ꯌꯥꯝ ꯇꯧꯅꯕꯁꯤ ꯎꯕꯁꯤꯗ ꯍꯥꯏꯇꯥꯔꯦ ꯈꯜꯂꯤꯕꯅꯤ
ꯌꯥꯏ ꯁꯤꯒꯨꯝꯕꯁꯤꯁꯨ ꯑꯗꯨꯝ ꯀꯣ ꯍꯥꯏꯗꯤ ꯊꯕꯛ ꯏꯪꯈꯥꯡ ꯉꯥꯏꯕ ꯑꯣꯏꯅ ꯀꯣꯠ ꯐꯅꯥ ꯑꯗꯨ ꯍꯥꯏꯗꯤ ꯄꯩꯁꯥ ꯑꯗꯨꯝ ꯇꯥꯡꯉ ꯂꯩꯗꯧꯕꯒꯤ ꯁꯔꯨꯛꯇꯤꯀꯣ
ꯎꯝ
ꯈꯔ ꯀꯩ ꯍꯥꯏꯇꯥꯔꯦ ꯍꯣꯠꯅꯔꯒ ꯈꯣꯠꯂꯒ ꯈꯤꯇꯪ ꯂꯩꯌ ꯈꯤꯇꯪ ꯍꯥꯏꯗꯤ ꯄꯛ ꯂꯥꯎꯅ ꯒꯨꯝꯕ ꯊꯥꯗꯔꯒ ꯇꯧ ꯍꯥꯏꯕ ꯅꯠꯇꯕ ꯇꯞꯅ ꯇꯞꯅ ꯄꯤꯛꯅ ꯄꯤꯛꯅ ꯍꯧꯔꯒ ꯈꯣꯠꯂꯒ ꯑꯗꯨꯃꯥꯏꯅ